ꯆꯥꯛ ꯆꯥꯔꯕ
ꯑꯀꯣ ꯇꯥꯗ꯭ꯔꯔꯤ ꯌꯥꯝ ꯐꯖꯅ ꯑꯝꯇ
ꯇꯥꯔꯦ ꯇꯥꯔꯦ ꯍꯜꯂꯣ
ꯑꯣ ꯇꯥꯏꯥꯏ
ꯑꯣ ꯇꯥꯏ ꯇꯥꯏ ꯎꯝ ꯆꯞ ꯆꯥꯔꯕꯣ
ꯆꯥꯔꯦ ꯅꯪꯗꯤ ꯀꯩ ꯉꯥꯡ ꯆꯥꯔꯒꯦ
ꯅꯦ ꯑꯩ ꯆꯥꯗ꯭ꯔꯤꯗ ꯅꯪ ꯀꯔꯤ ꯍꯤꯟꯖꯥꯛ ꯆꯥꯔꯒꯦ
ꯑꯩꯈꯣꯏꯒꯤ ꯁꯧꯒ꯭ꯔꯤꯒ
ꯑꯩꯈꯣꯏꯒꯤ ꯁꯧꯒ꯭ꯔꯤꯒ ꯀꯥꯡꯍꯧꯕ ꯇꯧꯔꯦ ꯎꯝ ꯍꯥꯎꯔꯝꯅꯤ ꯑꯩ ꯁꯥꯕꯒ ꯕꯣꯔꯥꯪ ꯑꯁꯤꯒꯤ ꯈꯨꯁꯁꯤꯗꯩ ꯃ ꯕꯣꯔꯥ ꯑꯃꯇꯪꯒ ꯌꯥꯎꯁꯜꯂꯗꯤ ꯍꯦꯟꯅ ꯍꯥꯎꯔꯅꯤ ꯎꯝ ꯕꯣꯔꯥ ꯑꯃꯇꯪ ꯌꯥ ꯂꯣꯏꯗꯤ ꯂꯣꯏꯔꯦ ꯆꯥꯅꯤꯡꯗ꯭ꯔꯤꯕ
ꯅ
ꯅꯣꯏ ꯀꯩꯖꯥꯡ ꯊꯣꯡꯃꯤꯅ ꯑꯩꯗꯦ ꯀꯩꯅꯣ ꯍꯋꯥꯏꯒ ꯄꯥꯕꯣꯔ ꯀꯩꯀꯥ ꯑꯂꯨ ꯀꯥꯃꯦꯟ ꯀꯩꯀꯥ ꯇꯧꯍꯧꯕꯅꯦ
ꯎꯝ
ꯑꯗꯨꯁꯨ ꯆꯝꯄ꯭ꯔꯥ ꯁꯨꯝꯖꯤꯜꯂ ꯆꯥꯔꯗꯤ ꯍꯥꯎꯕꯅꯤ ꯍꯣꯔꯦꯟꯕꯣꯜ ꯌꯦꯡꯕꯤꯔꯥ
ꯔꯋꯦꯀꯅꯥ
ꯦꯀꯅꯥꯀꯅꯔ ꯏꯦ ꯍꯣꯂꯤꯁ ꯕ꯭ꯔꯥꯖꯤꯜꯗ ꯕ꯭ꯔꯥꯖꯤꯜꯗ ꯀꯅꯥꯅꯣꯕ ꯂꯩ ꯍꯥꯏ ꯇꯧꯕꯅꯤ
ꯑꯗꯨ ꯌꯦꯡꯕ ꯌꯥꯏꯅꯦ ꯕ꯭ꯔꯥꯖꯤꯜꯒ ꯐ꯭ꯔꯦꯟꯁꯀ
ꯅꯠꯇꯦ ꯐ꯭ꯔꯦꯟꯁꯇꯤ ꯉꯔꯥꯡ ꯁꯥꯟꯅ꯭ꯔꯦ ꯐ꯭ꯔꯦꯟꯁ ꯅꯠꯇꯦ ꯏꯁꯄ ꯏꯁꯄ ꯏꯁꯄꯦꯟꯁꯨ ꯂꯩꯔꯤ ꯍꯥꯏꯕ ꯇꯧ ꯑꯦ ꯅꯠꯇꯦ ꯅꯠꯇꯦ ꯄꯣꯔꯇꯨꯒꯜꯒ ꯏꯁꯄꯦꯟꯒ ꯑꯣꯏꯔꯝꯅꯤ ꯉꯁꯤ ꯎꯝ ꯑꯗꯨꯗꯤ ꯃꯩ ꯆꯠꯇꯣꯏꯅꯤꯅꯦ ꯃꯩ ꯆꯠꯇꯣꯏꯅꯦ ꯀꯅꯥ ꯀꯥꯟ ꯄꯣꯔꯇꯨꯒꯜꯁꯦ ꯈꯔ ꯑꯣꯏꯅꯝꯗꯦ ꯑꯩꯗꯒꯤ
ꯈꯪꯒꯦꯗ ꯃꯣꯏꯁꯦ
ꯍꯧꯖꯤꯛꯀꯥꯟ ꯑꯅꯧ ꯑꯅꯧꯕ ꯃꯌꯥꯝꯁꯦ ꯍ ꯑꯍꯩ ꯃꯥꯡꯗ ꯊꯣꯛꯆꯜꯂꯦ ꯉꯔꯥꯡꯒꯤ ꯀꯩꯅꯣꯗꯨꯕꯨ ꯀꯦꯕꯗꯤꯒꯤ ꯀꯤꯞꯄꯔꯗꯨꯕꯨ ꯑꯁ ꯔ ꯇꯥꯥꯏ ꯆꯍꯤꯍꯤ ꯑꯑ ꯑꯣꯔꯁꯨ ꯀꯜꯂꯤꯅꯦ ꯑꯉꯥꯡ ꯑꯣꯏꯔꯤꯉꯩꯗꯒꯤ ꯁꯥꯟꯅꯔꯛꯄꯁꯨ ꯅꯠꯇꯦ ꯌꯥꯝ ꯍꯩ ꯇꯥꯎꯋꯤ
ꯈꯪꯉꯦꯗ ꯃꯤ ꯃꯤꯒꯤ ꯊꯋꯥꯏ ꯌꯥꯎꯕꯁꯦ
ꯎꯝ ꯑꯗꯨ ꯊꯋꯥꯏ ꯌꯥꯎꯕꯃꯛꯅꯁꯨ ꯌꯥꯔꯣꯏꯗ ꯃꯥꯒꯤꯗꯨꯗꯤ ꯄꯣꯛꯄꯗꯒꯤꯩ ꯄꯤꯊꯣꯔꯛꯄ ꯒꯨꯟ ꯑꯃ ꯌꯥꯎꯕꯩꯅꯤ ꯃꯁꯥꯗ
ꯑꯗꯨ ꯉꯝꯗꯤ ꯉꯝꯃꯤꯍꯦ ꯑꯩꯗꯤ ꯃꯣꯏꯒꯤꯗꯤ ꯃꯊꯪꯒꯤ ꯋꯥꯔꯀꯜ ꯀꯞꯇꯨꯗꯤ ꯃꯣꯏ ꯂꯧꯔꯣꯁꯤꯅꯦ ꯍꯥꯏꯁꯦ
ꯑꯗꯨꯅꯦ ꯂꯩꯔꯛꯅꯤ ꯄꯤꯛꯈ꯭ꯔꯕ ꯀꯩꯅꯣ ꯂꯝ ꯃꯆꯥꯗꯨꯅ ꯂꯩꯔꯛꯏꯗꯨꯅ ꯇꯥꯎꯋꯦ
ꯃꯤ ꯂꯥꯛ ꯃꯉꯥ ꯈꯔ ꯈꯛꯇꯅꯤ ꯍꯥꯏꯗꯥꯏꯅꯦꯗ
ꯂꯥꯛ ꯌꯥꯡꯈꯩ ꯍꯥꯏꯕ꯭ꯔꯥ ꯇꯗꯥ ꯑꯣꯏꯕꯅꯦ
ꯪ ꯑꯩꯈꯣꯏꯒꯤꯅ ꯀꯔꯝ ꯀꯥꯟ ꯌꯥꯎꯕ ꯐꯪꯗꯣꯏꯕ
ꯑꯩꯈꯣꯏꯒꯤꯗꯤ ꯂꯥꯛꯀ ꯅꯠꯇ꯭ꯔꯦ ꯃꯤꯂꯤꯌꯟ ꯌꯧꯔꯝꯃꯅꯤ
ꯎꯝ ꯑꯁ ꯅꯪꯕꯨ ꯌꯦꯡꯕꯕꯨ ꯁꯪꯉꯦꯕ
ꯍꯥꯏꯔꯒ ꯈꯔ ꯉꯟꯕꯒꯤꯗꯤ ꯌꯦꯡꯉꯝꯃꯦ ꯑꯗꯣ ꯌꯥꯝ ꯑꯊꯦꯡꯕꯩꯗꯤ ꯌꯦꯡꯗꯦ ꯑꯌꯨꯛꯇ ꯑꯩꯣꯏ ꯀ꯭ꯂꯥꯁ ꯆꯠꯄꯅꯤꯅ ꯑꯗꯨꯝ ꯊꯕꯛꯁꯨ ꯍꯦꯛꯇ ꯌꯥꯔꯛꯇꯕꯅꯤꯅ ꯍꯦꯛꯇ ꯋꯥꯕꯅꯤ ꯑꯗꯨ
ꯇꯨꯝꯅꯤꯡꯕꯅ ꯍꯥꯟꯕꯅꯤꯅ
ꯈꯤꯇꯪ ꯇꯥꯏꯃꯤꯡꯗꯨ ꯆꯥꯟꯅꯔꯗꯤ ꯐꯧꯀꯣ ꯀꯥꯏꯗꯩ ꯇꯨꯝꯕ ꯃꯇꯝꯗꯨꯗ ꯃꯣꯏ ꯕꯣꯜ ꯑꯃ ꯑꯗꯨ ꯀꯩꯅꯣ ꯇꯧꯕꯗꯨꯗꯤ ꯐꯔꯛ ꯇꯥꯏꯑꯕ ꯑꯗ ꯍꯟꯗꯛ ꯐꯥꯏꯅꯦꯟꯒꯤꯗꯤ ꯄꯨꯂꯞ ꯄꯨꯟꯅ ꯌꯦꯡꯉꯁꯦ ꯅ ꯐꯥꯏꯅꯦꯜꯗꯣ ꯀꯔꯝ ꯀꯥꯟ ꯇꯥꯖꯥꯠꯅꯣꯅꯦ ꯁꯤꯒ ꯇꯥꯖꯥꯠꯂꯣ ꯇꯥꯗꯕꯅꯤ ꯁꯨꯇꯤ ꯇꯥꯗꯕꯁꯨ ꯎꯄꯥꯏ ꯂꯩꯇꯦ ꯀꯩꯅꯅ ꯐꯥꯏꯅꯦꯜꯂꯤ ꯐꯥꯏꯅꯦꯜꯜꯂꯤ ꯐꯥꯏꯅꯦꯜꯗꯨꯗꯗꯤ ꯑꯍꯥꯎꯕ ꯑꯃ ꯊꯣꯡꯒꯠꯂꯒ ꯌꯦꯡꯕ ꯌꯥꯔꯦ ꯇꯧ ꯌꯥꯏ ꯈꯔ ꯄꯅꯦꯟꯗꯤ ꯄꯥꯏꯟ ꯂꯩ ꯏꯇꯦ ꯍꯌꯦꯡꯗꯤ ꯁꯇꯤ ꯌꯥꯔ ꯃ ꯌꯨꯝ ꯌꯨꯝꯗꯣ ꯐꯖꯅ ꯍꯥꯏꯔꯝꯃꯒ ꯍꯥ ꯕꯣꯟꯁꯤꯁꯨ ꯄꯨꯂꯞ ꯌꯦꯡꯃꯤꯟꯅꯅ ꯅꯨꯡꯉꯥꯏꯗꯅ
ꯏꯊꯟꯇ ꯌꯦꯡꯕ ꯀꯌꯥ ꯅꯨꯡꯉꯥꯏꯇꯝꯗ
ꯎꯝ ꯀꯦꯝ ꯆꯠꯊꯣꯛꯇ꯭ꯔꯕꯣ ꯊꯕꯛ ꯆꯠꯂꯨꯏ ꯑꯗꯨꯗꯒꯤ ꯄꯜꯂꯛꯑꯒ
ꯇꯨꯝꯕꯁꯤ ꯇꯨꯝꯕꯁꯤ ꯇꯨꯝꯕꯁꯤ ꯄꯨꯡ ꯃꯉꯥ ꯇꯥꯏ
ꯑꯁ ꯐꯖꯩ ꯀꯩ ꯊꯕꯛ ꯆꯠꯂꯣꯏꯅꯣ
ꯃꯣꯏꯒꯤ ꯑꯁꯤꯒꯤꯁꯤꯗ ꯃꯣꯏꯒꯤ ꯊꯤꯀꯥ ꯑꯃ ꯇꯧꯔꯤꯌꯦ
ꯎꯝ ꯑꯗꯨꯒꯤ ꯍꯥꯏꯐꯦꯠꯁꯨ ꯑꯗꯨꯝ ꯌꯦꯡꯁꯤꯜꯂꯨ ꯆꯣꯉꯅ ꯆꯠꯂꯨꯕ ꯑꯁ ꯅ ꯅꯣꯏ ꯂꯝꯕꯤꯗꯨꯁꯨ ꯐꯖꯍꯧꯔꯦ ꯈꯣꯠꯄꯗ ꯈꯣꯠꯄꯗ
ꯅꯣꯡ ꯇꯥꯕꯗ ꯒꯥꯔꯤꯒ ꯊꯧꯍꯔꯗꯤ ꯇꯨꯗꯅꯤꯡꯉꯥꯏ ꯂꯩꯇꯦ
ꯑꯗꯨꯅꯦ ꯑꯩ ꯉꯁꯥꯏ ꯂꯥꯛꯑꯝꯃꯦꯕ ꯍꯥꯏꯐꯦꯠ ꯂꯝꯕꯤ ꯐꯥꯎꯈꯤꯕꯒꯤ ꯑꯗꯨꯗ ꯑꯁ ꯐꯖꯍꯧꯔꯦ ꯂꯩꯅꯥ ꯑꯗꯒꯤ ꯑꯗꯨ ꯌꯦꯟꯅ ꯈꯣꯠꯄꯁꯨ ꯌꯥꯎ
ꯅꯣꯡ ꯇꯥꯔꯒ ꯆꯕꯤꯠ ꯆꯕꯤꯠ ꯂꯥꯎꯔꯒ ꯆꯠꯄ ꯌꯥꯗꯕ
ꯅꯨꯡꯁꯥꯅ ꯍꯝꯛꯇꯪ ꯁꯥꯒ ꯎꯐꯨꯟ ꯍꯧꯔꯒ ꯑꯃꯨꯛ ꯆꯠꯄ ꯌꯥꯗꯕ ꯑꯗꯨꯅ ꯈꯔ ꯊꯨꯅ ꯂꯝꯕꯤꯒꯨꯝꯕ ꯁꯦꯝꯕꯤꯈ꯭ꯔꯗꯤ ꯐꯩ ꯑꯁꯨꯃꯥꯏꯅ ꯀꯌꯥꯝ ꯀꯨꯏꯅ ꯑꯃꯨꯛ ꯊꯝꯗꯣꯔꯤꯅꯣ
ꯑꯗꯨꯅꯤꯅꯦ ꯂꯨꯔꯤꯁꯦ
ꯁꯨꯃꯥꯏꯅ ꯇꯧꯔ ꯂꯣꯏꯁꯤꯟꯈꯤ ꯇꯥꯔꯗꯤ ꯌꯥꯝ ꯀꯨꯏꯅ ꯑꯃꯨꯛ ꯂꯩꯈꯤꯗꯣꯏꯅꯦ ꯀꯁꯨ ꯃꯈꯟ ꯃꯈꯟ ꯌꯥꯝꯅꯋꯅ ꯐꯨꯝꯃꯤꯗꯨꯅ
ꯑꯗꯨꯒꯤ ꯄꯥꯏꯞ ꯐꯨꯝꯃꯤꯗꯣ ꯃꯣꯏꯒꯤꯗꯣ ꯇꯣꯇꯤꯒꯤ ꯑꯃꯅꯦ ꯑꯃꯅ ꯃꯣꯏꯒꯤ ꯋꯦꯁꯀꯤ ꯐꯠꯇ ꯍꯥꯎꯊꯤ
ꯎꯝ
ꯑꯗꯨꯒꯤꯅꯦ ꯍꯥꯏꯕꯅꯦ
ꯋꯦꯁꯀꯤꯇꯕꯨ ꯑꯣꯏꯕ ꯑꯣꯏꯗꯣꯔꯤꯕ ꯒ꯭ꯌꯥꯟ
ꯑꯁ ꯑꯃꯨꯛ ꯑꯃꯨꯛ ꯄꯣꯛꯈꯥꯏꯔꯦ ꯐꯖꯗꯅꯤ
ꯌꯣꯡꯆꯥꯛ ꯄꯟꯊꯥꯒ ꯑꯣꯏꯔꯗꯤ ꯐꯖꯅꯤ ꯈꯨꯟꯇꯥꯛ ꯂꯥꯟꯁꯤꯗꯣꯏꯅꯤ ꯀꯩꯅꯣ ꯃꯅꯝꯗꯨꯗ ꯑꯦ ꯁꯤ ꯂꯩꯀꯥꯏꯗꯤ ꯌꯥꯗ꯭ꯔꯦ ꯁꯣꯝꯗ ꯆꯠꯁꯦꯅ
ꯎꯝꯝ
ꯁꯦꯡꯕ ꯂꯥꯛꯄꯕꯣ ꯃꯤꯐꯥꯎ ꯁꯤꯟꯅꯗꯣꯏꯔꯥ ꯀꯩꯅꯣꯝ ꯇꯧꯔꯦꯗꯤ ꯌꯥꯔꯦ ꯆꯤꯡꯒꯠꯄꯒꯗꯣ ꯎꯝ ꯐꯖꯅꯤ
ꯅ ꯏꯗꯤ ꯑ ꯑꯇꯣꯞꯄ ꯂꯝ ꯍꯥꯏ ꯆꯥꯎꯈꯠꯂꯕ ꯆꯥꯎꯈꯠꯂꯕ ꯂꯝ ꯃꯌꯥꯝꯗꯨꯁꯨ ꯁꯤ ꯌꯥꯝ ꯄꯣꯛꯈꯥꯏꯒꯜꯂꯤꯅꯦꯕ
ꯎꯝ ꯑꯩꯈꯒꯤꯁꯤ ꯑꯩꯈꯣꯏꯒꯤꯁꯤꯦ ꯀꯃꯥꯏꯅ ꯇꯧꯗꯣꯔꯤꯕꯅꯣ ꯕꯦꯒ ꯑꯃꯁꯨ ꯊꯥꯗꯗꯣꯔꯤꯅꯤꯗ ꯎꯝꯥꯏ ꯌꯥꯝꯅ ꯆꯥꯟꯅꯗꯕ ꯑꯗꯨ ꯐꯖꯗ꯭ꯔꯦ ꯅꯣꯔꯠ ꯏꯁ ꯃꯅꯨꯡꯗꯗꯤ ꯐꯖꯔꯅꯤ ꯈꯔ
ꯆꯥꯎꯈꯠꯄ ꯑꯣꯏꯇꯥꯔꯗꯤ ꯑꯁꯤꯒꯨꯝꯕꯒꯤ ꯆꯥꯎꯈꯠꯄꯁꯤꯗꯤ ꯕꯦꯔꯥꯅꯤ
ꯑꯗꯨꯒ ꯆꯥꯎꯈꯠꯄ ꯆꯥꯎꯈꯠꯄ ꯍꯥꯏꯔ ꯈ꯭ꯋꯥꯏ ꯂꯨꯕ ꯑꯃ ꯑꯁꯤ ꯀꯗꯥꯏꯗ ꯊꯥꯗꯗꯣꯏꯅꯣ ꯁꯤꯅꯦ ꯑꯩꯅ ꯍꯧꯖꯤꯛ ꯈꯜꯂꯤꯁꯦ
ꯈꯪꯗꯦꯅꯦ ꯑꯗꯨꯗꯣ ꯃꯣꯏꯁꯦ
ꯑꯗꯨ ꯍꯥꯏꯔꯒ ꯑꯩꯒꯤ ꯗ꯭ꯔꯥꯒꯟ ꯐ꯭ꯔꯨꯏꯠ ꯀꯩꯗꯣ ꯑ ꯑꯥ ꯀꯩ ꯂꯩ ꯁꯥꯠꯄ ꯍꯧꯔꯦꯅꯦ
ꯎꯝ ꯀꯌꯥꯝꯄꯥꯜꯂꯒꯦ
ꯍꯧꯖꯤꯛꯀꯤꯅ ꯃꯄꯥꯟ ꯑꯍꯨꯝ ꯑꯃ ꯁꯥꯠꯂꯦ
ꯃꯉꯥꯃꯨꯛꯅ ꯂꯩ ꯁꯥꯠ ꯂꯣꯏꯈ꯭ꯔꯦ ꯑꯩꯒꯤꯗꯤ ꯃꯈꯥ ꯊꯝꯗꯅ ꯎꯔꯨꯝ ꯐꯪꯗꯅ ꯑꯝꯇ ꯁꯥꯠꯇ꯭ꯔꯦ ꯍꯟꯗꯛꯇꯤ
ꯑꯩ ꯀꯃꯥꯏꯅ ꯇꯧꯗꯣꯏꯅꯣ ꯈꯪꯗꯦ ꯑꯩꯅ ꯀ ꯆꯥꯡꯌꯦꯡ ꯑꯃ ꯇꯧꯒꯦꯅ ꯑꯃꯗꯤ ꯂꯩꯗꯨ ꯐꯨꯇꯤ ꯑꯃꯅꯤ
ꯀꯩꯒ
ꯈꯪꯗꯦ ꯃꯌꯥꯝ ꯀꯩ ꯍꯥꯏꯅꯤ ꯁꯣꯁꯦꯜ ꯃꯦꯗꯤꯌꯥꯗ ꯃꯣꯏ ꯌꯥꯝ ꯀꯩ ꯍꯥꯏꯅꯤ ꯂꯩꯒꯨꯝꯕꯁ ꯌꯥꯝ
ꯉꯗꯅ ꯑꯗꯨꯗꯤ ꯀꯩꯅꯣ ꯀꯨꯡꯁꯤꯜꯂꯛꯑꯀꯥꯟꯗ ꯈꯤꯇꯪꯅꯦ ꯆꯥꯎꯕꯗꯣ ꯀꯩꯅꯣ ꯄꯨꯂꯞ ꯄꯥꯟꯃꯤꯟꯅꯔꯗꯤ ꯆꯥꯎꯔꯣꯏꯅ ꯊꯨꯗꯤꯡ ꯅꯕꯩ ꯋꯥꯗ ꯅꯪ ꯌꯦꯡꯉꯁꯤꯁꯦ ꯀꯩꯁꯨ ꯑꯃ ꯇꯥꯈꯤ ꯑ ꯍꯧꯔꯒꯗꯤ ꯊꯨꯗꯦꯛꯄꯗ ꯃꯥꯡꯖꯩꯕ ꯀꯩꯝ ꯀꯥꯟꯅꯔꯣꯏꯕ ꯄꯥꯝꯕꯤ ꯑꯃꯗꯒ ꯑꯃ ꯑꯅꯤꯈꯛ ꯁꯛ ꯀꯩꯅꯣ ꯇꯧꯍꯟꯕꯒꯤ ꯋꯥꯅꯦꯕ ꯃꯣꯏꯒꯤꯗꯨꯗꯤ ꯌꯥꯝ ꯆꯥꯎꯅꯕ
ꯑꯁ ꯑꯃꯗꯤ ꯐꯅ ꯌꯥꯝ ꯆꯥꯎꯔꯦ ꯃꯊꯟ ꯄꯥꯟꯕꯩ
ꯎꯝ ꯑꯩꯁꯨ ꯍꯪꯆꯤꯠ ꯊꯥꯡꯒꯠꯀꯦ ꯇꯧꯕꯅꯦ ꯑꯥ ꯃꯊꯛꯇ ꯑꯣꯏꯅ ꯊꯝꯃꯒꯦ
ꯅꯪꯊꯟ ꯊꯪꯒꯠꯇꯣꯏꯔꯣ
ꯎꯝ ꯈꯪꯗ꯭ꯔꯤꯗ ꯍꯌꯦꯡ ꯈꯔ ꯈꯔ ꯂꯧꯊꯣꯛꯑꯒ ꯐꯖꯅ ꯊꯝꯃꯅꯤ ꯑꯗꯨ ꯍꯪꯆꯤꯠꯇꯨ ꯏꯃꯥꯟꯅꯕ ꯈꯔꯁꯨ ꯂꯥꯛꯀꯅꯦꯕ ꯄꯥꯏꯞꯀꯤ ꯀꯩꯒꯤ ꯐꯨꯝꯕꯒꯤ ꯇꯧꯒꯦ ꯇꯧꯒꯅꯦꯕ ꯃꯤ ꯋꯥꯠꯂꯗꯤꯦ ꯍꯥꯏꯔꯣꯏ ꯍꯣꯏ ꯍꯣꯏ ꯀꯣꯏꯊꯣꯔꯛꯀꯦ ꯎ ꯌꯥꯏ ꯌꯥꯏ ꯄꯨꯟꯗꯕꯁꯨ ꯀꯨꯏꯔꯦ ꯅꯣꯡ ꯐꯗ ꯄꯨꯟꯊꯣꯛꯁꯤ
ꯀꯩ ꯀꯩꯀꯥꯡ ꯊꯣꯡꯉꯝꯒꯦꯩꯅꯣ
ꯈꯪꯗꯦ ꯈꯔ ꯍꯥꯎꯕ ꯑꯃ ꯇꯧ ꯇꯥꯏꯅ
ꯃꯈꯣꯡ ꯃꯅꯤꯄꯥꯟ ꯑꯗꯨꯝ ꯇꯧꯔꯁꯦ
ꯌꯥꯏ ꯌꯥꯏ ꯁꯝꯅ ꯐꯨꯠꯂꯒ
ꯑꯗꯨ ꯑꯗꯨ ꯅꯪꯒꯤ ꯊꯥꯡꯒꯠꯇꯣꯏꯅꯤ ꯁꯤꯁꯦ ꯑꯥ ꯃꯇꯣ ꯇꯥꯅ ꯊꯥꯡꯒꯠꯇꯣꯏꯔꯣ
ꯑꯥ ꯃꯇꯣꯟ ꯇꯥꯅ ꯊꯥꯡꯒꯠꯀꯦ ꯑꯥ ꯃꯇꯣꯟꯗꯗꯤ ꯅꯨꯡꯁꯥꯗꯣ ꯈꯔ ꯐꯪꯕꯅꯤꯅ ꯅꯠꯇ꯭ꯔꯗꯤ ꯎꯄꯥꯏ ꯂꯩꯇꯦ ꯀꯥꯏ ꯊꯥꯡꯝꯕꯅꯤ
ꯋꯥꯡꯗꯤ ꯋꯥꯡꯕꯅꯤꯅꯦ ꯅꯣꯏꯗꯨꯁꯨ
ꯎꯄꯥꯏꯗꯤ ꯂꯩꯇꯦ
ꯨꯕꯗꯤ
ꯀꯩꯅꯣ ꯇꯧꯔꯗꯤ ꯃꯤ ꯋꯥꯠꯂꯗꯤ ꯍꯥꯏꯔꯛꯀꯦ ꯇꯥꯦ ꯍꯣꯏ ꯍꯣꯏ ꯎꯝ ꯑꯩꯁꯨ ꯆꯥꯛ ꯆꯥꯊꯣꯛꯏꯌꯦ ꯑꯣꯦ ꯑꯣꯦ ꯃꯪ ꯐꯁꯦ ꯃꯪ ꯐꯁꯦ ꯑꯅꯥ ꯑꯌꯦꯛ ꯌꯥꯎꯗꯅ ꯐꯖꯅ ꯑ ꯄꯥꯎ ꯍꯔꯦ ꯍꯥꯏ ꯆꯥꯛ ꯆꯥꯕꯩꯁꯨ ꯀꯧꯁꯜꯂꯤ ꯑꯃꯨꯛ
ꯍꯧꯣꯏ ꯆ ꯄ ꯆꯊ ꯑꯣꯏꯔꯣ
ꯐꯔꯦ ꯐꯔꯦ ꯊꯃꯦ ꯊꯃꯦꯃꯦ ꯊꯃꯦ ꯑꯥ